ꯎꯝ ꯇꯥꯏ ꯀꯣ ꯑ ꯍꯔꯥꯎꯋꯦ
ꯑꯩꯒꯤꯗꯤ ꯗꯥꯎ ꯌꯥꯗꯦꯅꯦ
ꯑꯥ
ꯀꯔꯤꯒꯤꯔꯥ ꯈꯪꯗꯦ ꯑꯁ ꯑꯃꯁꯨ ꯃꯥꯡꯈ꯭ꯔꯦ ꯉꯁꯥꯏ ꯑꯃ ꯇꯧꯏ ꯈꯣꯂꯥꯡꯈꯥꯡ
ꯑꯥ ꯑꯩꯁꯨ ꯉꯁꯥꯏ ꯌꯥꯗꯕꯤꯒꯤ ꯍꯧꯖꯤꯛꯅ ꯑꯃꯨꯛꯀ ꯇꯧꯔꯤꯅꯤ
ꯀꯩꯗꯧꯔꯤꯅꯣ
ꯀꯔꯤꯁꯨ ꯇꯧꯗꯦ ꯐꯤꯁꯨꯕ ꯂꯣꯏꯔ ꯐꯝꯃ ꯂꯩ
ꯀꯔꯤ ꯑꯦꯟꯁꯥꯡ ꯆꯥꯒꯦ ꯉꯁꯤꯗꯤ
ꯉꯁꯤ ꯏꯟꯁꯥꯡ ꯆꯥꯗꯦ ꯀꯥꯡꯉꯧ ꯈꯛꯇ ꯆꯥꯏ
ꯑꯣ ꯏꯟꯁꯥꯡ ꯍꯥꯎꯇꯕꯒꯤ ꯑꯣꯏꯔꯝꯅꯤꯗ
ꯊꯣꯡꯅꯤꯡꯗꯕꯒꯤ
ꯑꯦ ꯅꯪꯒ ꯅꯅꯦ ꯅꯣꯏꯅꯦꯒ ꯀꯅꯥꯔꯣ ꯂꯩ ꯍꯥꯏꯕ ꯅꯠꯇ꯭ꯔꯣ
ꯇꯠꯇꯦꯍꯦ ꯅꯪꯒꯤ ꯅꯪꯒꯤ ꯀꯣꯛꯇꯣ ꯉꯥꯎꯔꯝꯃꯅꯤꯌꯦ ꯃꯤ ꯌꯥꯝ ꯋꯥꯔꯤ ꯁꯥꯃꯟꯕꯒꯤ
ꯉꯥꯎꯔꯦ ꯉꯥꯎꯔꯦ
'uintelligible'
ꯀꯅꯥ ꯀꯅꯥ ꯂꯩꯕ꯭ꯔꯣ
ꯏꯇꯣꯝꯗ ꯂꯩꯔꯤꯅꯤ
ꯂꯦꯟꯗ
ꯎꯝ
ꯑꯣ ꯑꯩ ꯉꯔꯥꯡ ꯍꯪꯍꯧꯗ꯭ꯔꯦꯅꯦ ꯑꯗꯨꯗꯤ ꯑꯣꯏꯔꯅꯤ ꯍꯪꯗꯤ ꯍꯪꯂꯝꯅꯤ ꯉꯔꯥꯡ
ꯍꯪꯉꯤ ꯉꯔꯥꯡ ꯅꯨꯗꯥꯡ ꯉꯔꯥꯡ ꯅꯨꯗꯥꯡ ꯍꯪꯉꯤ ꯉꯔꯥꯡ ꯅꯨꯡꯗꯥꯡ ꯉꯔꯥꯡ ꯅꯨꯡꯗꯥꯡ ꯑꯩ ꯅꯪꯕꯨ ꯑꯍꯥꯟꯕ ꯋꯥꯔꯤ ꯁꯥꯕꯗꯨ ꯑꯣꯏꯔꯝꯅꯤ
ꯎꯝ ꯎꯝ ꯅꯪꯅ ꯀꯣꯜ ꯇꯔꯨꯛꯄꯇꯣ
ꯎꯝ
ꯑꯩ ꯀꯣꯆꯤꯡ ꯆꯠꯇ꯭ꯔꯣ
ꯆꯠꯇꯦꯍꯥꯏ
ꯇꯦ
ꯆꯠꯂꯔꯣꯏ ꯇꯣꯛꯈ꯭ꯔꯒꯦ
ꯑꯦ ꯀꯔꯤꯒꯤ
ꯑꯩꯒꯤ ꯀꯣꯔꯁ ꯂꯣꯏꯔꯦ
ꯑꯣ ꯐꯩ ꯀꯣ ꯐꯩꯀꯣ ꯃꯊꯪꯗꯤ ꯀꯔꯤ ꯑꯃꯨꯛꯀ ꯆꯠꯊꯗꯣꯏꯕ
ꯑꯗꯨꯝ ꯂꯩꯅꯤ ꯀꯣꯆꯤꯡꯗꯤ ꯆꯠꯂꯔꯣꯏ ꯑꯗꯨꯕꯨ ꯀꯣꯆꯤꯡ ꯊꯥ ꯑꯃ ꯊꯥ ꯑꯃ ꯍꯥꯏ ꯆꯍꯤ ꯑꯃꯒꯨꯝꯕ ꯂꯦꯞꯄꯒ ꯑꯃꯨꯛꯀ ꯂꯧꯗꯣꯏꯅꯦ ꯀꯣꯆꯤꯡ
ꯑꯣ
ꯅꯪꯗꯤ
ꯑꯩꯗꯤ ꯑꯗ ꯂꯩꯇ꯭ꯔꯤꯌꯦ ꯏꯝꯐꯥꯜ ꯂꯥꯛꯇ꯭ꯔꯤꯌꯦ ꯍꯧꯖꯤꯛ ꯍꯧꯖꯤꯛ ꯇꯪ ꯉꯥꯏꯔꯤ ꯊꯕꯛ ꯂꯣꯏꯔꯒ ꯍꯂꯛꯄ
ꯎꯝ
ꯑꯁ ꯉꯔꯥꯡꯕ ꯕꯣꯜ ꯌꯦꯡꯕꯗꯣ ꯎꯝ ꯆꯠ ꯇꯣꯏ ꯉꯁꯥꯏ ꯀꯨꯏꯔꯦꯗ ꯑꯩꯈꯣꯏꯗꯤ
ꯎꯝ ꯀꯩꯖꯥꯡ ꯆꯥꯔꯒꯦ
ꯑꯃ ꯑꯗꯨꯒ ꯀꯣꯕꯤ ꯀꯥꯡꯁꯣꯏ ꯑꯃ ꯀꯥꯡꯉꯧ ꯑꯃ ꯆꯥꯏ
ꯎꯝ ꯍꯥꯎ ꯏꯅꯦ ꯌꯨꯝꯗ ꯌꯨꯝꯗ ꯊꯣꯡꯕ ꯏꯟꯁꯥꯡ ꯆꯥ ꯐꯪꯗ꯭ꯔꯦꯗ
ꯎꯝ ꯑꯩꯁꯨ ꯍꯟꯗꯛ ꯉꯥꯏꯔꯤꯌꯦ ꯍꯟꯗꯛ ꯁꯤ ꯊꯥꯛꯇ ꯉꯥꯏꯔꯤꯌꯦ ꯌꯨꯝ ꯂꯥꯛꯄ ꯑꯗꯨꯒꯤ ꯆꯥꯛ ꯌꯦꯟꯁꯥꯡ ꯊꯣꯡꯕ ꯐꯪꯗ꯭ꯔꯦ ꯍꯟꯗꯛꯇꯤ ꯍꯥꯟꯅꯗꯤ ꯑꯩꯅ ꯊꯣꯡ ꯆꯥ ꯊꯣꯡ ꯆꯥ ꯂꯩꯕꯅꯦ
ꯎꯝ ꯅꯪꯁꯨꯨ ꯅꯇꯣꯝꯗ ꯂꯩꯔꯤꯅꯣ ꯂꯩꯔꯤꯔꯣ ꯑꯁꯤꯗ
ꯀꯩꯗꯧꯏꯅꯣ
ꯑꯥ
ꯎꯝ ꯆꯍꯤ ꯑꯍꯨꯝ ꯍꯦꯜꯂꯦꯗ ꯂꯩꯕ ꯀꯣꯂꯦꯖ ꯍꯦꯛ ꯀꯥ ꯍꯧꯕꯗꯒꯤ
ꯑꯣ
ꯉꯔꯥꯡ ꯍꯥꯏꯈ꯭ꯔꯒ
ꯑꯩꯩꯁꯨ ꯀꯥꯎꯈ꯭ꯔꯦ
ꯑꯣ ꯃꯤꯗꯨꯕꯨꯗꯤ ꯌꯥꯝ ꯁꯥꯃꯟꯕꯒꯤꯅꯤ ꯑꯗ
ꯑꯃꯨꯛꯀ ꯑ ꯑꯥ ꯍꯧꯕꯗꯒꯤ ꯑꯃꯨꯛꯀ ꯂꯤꯔꯣꯑꯣ
ꯉꯥꯡꯉꯤꯗꯣ ꯉꯥꯡꯉꯤꯗꯣ ꯑꯃꯨꯛꯀ ꯂꯤꯔꯛꯑꯣ
ꯍꯤꯁꯇ꯭ꯔꯤ ꯑꯣꯅ꯭ꯔꯁ ꯂꯧꯕ ꯃꯤ ꯑꯅꯤ ꯊꯦꯡꯅꯩꯌꯦ ꯌꯥꯝꯅ
ꯑꯥ ꯑꯗꯨꯗꯤ ꯅꯤꯡꯁꯤꯡꯂꯛꯑꯦ ꯎ
ꯎꯝ ꯑꯣꯏ ꯍꯣꯏ
ꯅꯪꯅ ꯍꯥꯏꯔꯗꯤ ꯑꯃꯨꯛꯀ ꯅꯤꯡ ꯁꯤꯡꯂꯛꯀꯅꯤ
ꯑꯁ ꯑꯩ ꯉꯔꯥꯡꯗ ꯀꯔꯤ ꯍꯥꯏꯈꯤꯒꯦ ꯀꯥꯎꯒ꯭ꯔꯅꯦ ꯈꯔ ꯅꯪꯗꯣ ꯀꯩ ꯀꯣꯂꯦꯁꯅꯣ ꯀꯥꯏ ꯍꯥꯏꯕꯗꯣ ꯑꯦꯝ ꯕꯤꯗ
ꯌꯥꯔꯦꯗ
ꯀꯔꯦꯁꯄꯣꯟꯗꯦꯟꯗꯤ ꯍꯥꯏꯌꯦ ꯀꯔꯤꯔ ꯀꯔꯝꯕꯅꯣꯗꯤ ꯈꯪꯗꯕ ꯚꯥꯏ ꯑꯗꯨꯗꯤ ꯅꯪ ꯍꯥꯏꯗ꯭ꯔꯦ ꯃꯤꯡꯉꯗꯤ
ꯍꯥꯏꯗꯤꯡ
ꯎꯝ ꯀꯥꯏꯗꯅꯣ ꯅꯪ ꯇꯝꯕꯗꯣ
ꯎꯝ ꯅꯥꯊꯤꯟꯗꯀꯣ ꯆꯤꯡꯗ
ꯆꯤꯡꯗ
ꯁꯤ ꯇꯝꯄꯥꯛꯇꯥ ꯅꯠꯇꯕ
ꯑꯣ ꯑꯣ ꯑꯦꯛꯖꯥꯝꯇꯪ ꯊꯥꯕꯤꯗꯣ ꯑꯣ ꯅꯩꯅꯤꯅꯦ ꯅꯣꯏ ꯅꯣꯏ ꯈꯨꯟꯗ ꯅꯩꯅꯤꯅꯦ ꯃꯣꯏ ꯑꯗꯨ ꯑꯣꯏꯔꯝꯃꯅꯤ
ꯎꯝ ꯎ ꯐꯖꯤꯇꯥ
ꯇꯁꯅ ꯇꯞꯅ ꯂꯩꯕ ꯅꯨꯡꯉꯥꯏꯕꯅꯤ
ꯂꯅꯨꯡꯉꯥꯏ ꯍ
ꯎꯝ ꯏꯃꯥꯟꯕꯤꯕ ꯂꯩꯇꯦ
ꯂ꯭ꯂꯩꯇ
ꯂꯩꯔꯝꯅꯤꯗꯅ
ꯅꯤ ꯑꯗꯨ ꯂꯩꯃꯤꯟꯅꯗꯦ ꯍꯥꯏꯕꯅꯤ
ꯎ ꯃꯩꯇꯩ ꯃꯩꯇꯩꯒꯤ ꯂꯩꯀꯥꯏꯗꯨꯗ ꯂꯩꯕ
ꯎꯝ ꯃꯩꯇꯩꯁꯨ ꯔꯣꯡꯃꯩꯁꯨ ꯑꯗꯨꯒꯨꯝꯕꯉꯗꯣ ꯑꯩ ꯀꯥꯕ꯭ꯔꯅꯤꯅ ꯈꯟꯕ꯭ꯔꯣ ꯍꯣꯏ
ꯐꯩꯅꯦ
ꯑꯩꯁꯥꯃꯤ ꯌꯥꯝ ꯇꯥꯏ ꯂꯣꯏꯅ ꯍꯥꯏꯔ ꯑꯩꯅ ꯑꯣ
ꯅꯪ ꯉꯔꯥꯡ ꯊꯦꯡ ꯇꯨꯝ ꯃꯥꯜꯂꯦ
ꯍ ꯑꯩ ꯇꯨꯝꯕꯗ ꯇꯥ ꯔꯨꯝꯈꯥꯏ
ꯎꯝ
ꯇ
ꯎꯝ ꯑꯩ ꯕꯣꯏꯒꯤꯅꯧꯕꯥꯜ ꯍꯧꯒꯠꯄꯗꯁꯦ ꯊꯔꯛꯄꯗ ꯎꯕ
ꯎꯝ ꯑꯣꯣ ꯌꯦꯡꯗꯣꯏꯅꯦ ꯅꯪꯕꯣ
ꯉꯔꯥꯡꯂꯣ ꯌꯦꯡꯉꯦꯗ ꯉꯔꯥꯡ ꯑꯌꯨꯛꯀꯤ ꯁꯨꯝ ꯌꯦꯡꯉꯦ ꯑ ꯅꯤꯃꯥꯔ ꯀꯞ ꯀꯞꯄꯗꯣ ꯎ ꯅꯒꯤ ꯅꯨꯡꯉꯥꯏꯇꯕꯗꯣ
ꯑꯗꯨ ꯀꯩꯒꯤꯅꯣ ꯑꯗꯨ ꯍꯂꯦꯟꯗꯣ ꯀꯩꯅꯣ ꯌꯥꯝ ꯀꯟꯕꯒꯤꯔ ꯑꯩ ꯌꯥꯝ
ꯑꯦꯁꯀꯥꯎꯅꯤꯗ ꯅꯠꯇꯦꯗ ꯌꯥꯝ ꯀꯟꯅ ꯑꯣꯏꯗꯦꯗ ꯒꯣꯜ ꯆꯟꯕ ꯍꯩꯇꯕꯒꯤꯅꯤꯗ ꯖꯨꯗꯣ ꯄꯦꯅꯥꯜꯇꯤ ꯍꯥꯟꯅ ꯐꯪꯉꯦ ꯃꯣꯏ ꯐꯪꯕꯗꯣ ꯐꯥꯔꯁ ꯍꯥꯥꯐ ꯇ ꯊꯥꯔꯇꯤ ꯃꯤꯅꯤꯠꯁꯇ꯭ꯋꯥꯏ ꯐꯥꯎꯕꯗ ꯄꯦꯅꯥꯜꯇꯤ ꯆꯪꯗꯕ
ꯎꯝ
ꯗꯤ ꯁꯦꯀꯦꯟ ꯍꯥꯐꯇꯣ ꯍꯜꯂꯟꯪꯒꯧꯑꯅꯤ ꯆꯟꯕꯤꯈꯤꯕ
ꯅꯦꯗꯤ ꯀꯩꯒꯤ ꯆꯪꯗꯕꯅ ꯅꯦꯃꯜꯅ
ꯅꯠꯇꯦ ꯅꯅꯤꯃꯥꯔ ꯅꯠꯇꯦ ꯅꯅꯤꯃꯥꯔꯗꯤ ꯑꯗꯨꯗꯤ ꯂꯥꯁ ꯃꯤꯅꯤꯠꯇ ꯑꯃ ꯑꯃꯨꯛꯀ ꯐꯪꯉꯦ ꯍꯥꯟꯅ ꯐꯪꯉꯝ ꯑꯃ ꯍꯥꯟꯅ ꯐꯪꯉꯤꯕ ꯃꯦꯟꯃꯥꯔ ꯆꯪꯗ꯭ꯔꯤꯉꯩꯗ ꯑꯗꯨ ꯑꯗꯨꯗ ꯆꯪꯗꯕ ꯃꯦꯦꯟꯃꯥꯔꯗꯒꯤꯗꯨꯗꯤ ꯂꯥꯁ ꯃꯤꯠꯇꯅꯦꯕ
ꯎꯝ ꯃꯔꯨ ꯍꯥꯟꯅ ꯆꯪꯕ ꯌꯥꯗ꯭ꯔꯕ ꯀꯩꯒꯤꯅꯣ ꯑꯃꯨꯛꯀꯛ ꯀꯞꯄ
ꯎ ꯃꯥꯗꯤ ꯀꯩꯅꯣ ꯂꯩꯔꯤꯒꯦ ꯏꯟꯖꯨꯔꯤ ꯂꯩꯔꯤꯀꯣ ꯈꯔ ꯔꯤꯀꯣꯕꯔꯤꯗꯣ ꯑ ꯀ ꯀꯪꯗꯗ ꯀꯣꯁꯅꯤꯅ ꯀꯣꯁꯀꯤ ꯃꯊꯧꯅꯤꯅ
ꯎꯝ
ꯅꯝꯕ ꯌꯥꯕꯅꯤꯗ ꯉꯔꯥꯡꯗꯤ
ꯗꯥꯎꯁꯨ ꯂꯩꯇꯕꯒꯤꯅꯤ ꯍꯥꯏꯇꯥꯔꯦ
ꯎꯝ ꯉꯁꯤꯗꯤ ꯀꯅꯥ ꯀꯅꯥ ꯁꯅꯥꯗꯣꯏ ꯖꯥꯠꯂ
ꯉꯁꯤꯗꯤ ꯑꯩꯒꯤ ꯍꯤꯔꯣ ꯁꯅꯔꯅꯤ
ꯅꯪꯒꯤ ꯍꯤꯔꯣ ꯀꯅ
ꯑꯩ ꯉꯔꯥꯡꯁꯨ ꯍꯥꯏꯈ꯭ꯔꯕꯅꯦ ꯑꯗꯣ
ꯀꯥꯎꯒꯔꯦ
ꯍꯣꯔꯦꯟꯗꯤ ꯔꯣꯅꯥꯟꯗꯣ ꯁꯅꯔꯅꯤ ꯏꯁꯄꯦꯟꯒ ꯌꯃꯥꯜꯗꯣ
ꯑꯣ ꯑꯣ ꯍꯌꯦꯡꯅ ꯑꯩꯒꯤ ꯍꯦꯔꯣ ꯍꯌꯦꯡꯅ ꯑꯩꯒꯤ ꯍꯦꯔꯣ ꯁꯥꯟꯅꯔꯅꯤ
ꯉꯁꯤꯒꯤꯗꯤ ꯅꯠꯇ꯭ꯔꯦꯕ
ꯎꯝꯍꯝ
ꯑꯑꯣꯏꯕ ꯅꯩꯁꯦ ꯀꯩꯅꯣ ꯃꯥꯜꯂꯦ ꯃꯩꯇꯩ ꯅꯨꯄꯤ ꯌꯥꯝ ꯃꯥꯜꯂꯦ
ꯎꯝ ꯌꯥꯔꯦꯗ ꯃꯩꯇꯩ ꯂꯣꯜꯁꯨ ꯉꯥꯡꯕ ꯍꯩꯇꯕꯗꯨꯕꯨ
ꯆꯜꯂꯣꯍꯦ ꯎꯝ ꯅꯪꯖꯦ ꯀꯩꯅꯣ ꯃꯤ ꯑꯇꯣꯞꯄꯅ ꯐꯣꯟ ꯀꯔꯤ ꯍꯥꯏꯁꯦꯔ ꯔꯣꯜ ꯅꯝꯕꯔ ꯑꯃꯨꯛ ꯀꯣꯜ ꯇꯧꯔꯀꯥꯟꯗꯗꯤ ꯇ꯭ꯔꯥꯏꯞꯀꯤ ꯅꯨꯄꯤ ꯃꯥꯟꯗꯦ ꯍꯥꯏꯔꯛꯀꯅꯤ ꯃꯇꯩ ꯅꯨꯄꯤꯅꯦ ꯍꯥꯏꯅ ꯊꯥꯖꯒꯅꯤ ꯃꯤ
ꯊꯖꯔꯗꯤ ꯐꯔꯦꯅꯦ
ꯈꯣꯟ ꯈꯣꯟꯁꯨ ꯄꯤꯛꯄ ꯑꯗꯨꯒ ꯀꯩ ꯍꯥꯏꯁꯤꯔ ꯉꯥꯡꯕꯗꯖꯨ ꯌꯥꯝ ꯃꯩꯇꯩꯅꯦꯕ
ꯃꯩꯇꯩ ꯃꯩꯇꯩꯒꯤ ꯅꯨꯄꯤꯁꯤꯡꯁꯦ ꯃꯈꯣꯜ ꯄꯤꯛꯄꯔꯥꯅꯦ
ꯑꯅꯝꯕꯗꯤ ꯂꯣꯏ ꯄꯤꯛꯄꯅꯦꯗ
ꯑꯥ ꯑꯥ ꯆꯞ ꯃꯅꯩꯗ ꯆꯞ ꯃꯥꯅꯩ
ꯑꯩꯗꯤ ꯃꯩꯇꯩ ꯅꯨꯄꯥ ꯀꯣꯏꯈ꯭ꯔ ꯀꯣꯏꯕ ꯖꯥꯠꯂꯥꯅ ꯈꯜꯂꯤ ꯅꯤꯅꯦ
ꯎꯝ ꯀꯣꯏꯕꯒꯤꯅꯤ ꯆꯨꯝꯃꯤ
ꯎꯝ
ꯀꯥꯗꯔ ꯇꯧꯕꯅꯤ
ꯅꯣꯏ ꯔꯣꯝꯗꯗꯤ ꯅꯨꯡꯁꯥ ꯊꯣꯛꯄꯔꯣ
ꯎꯝ ꯈꯔ ꯈꯔ ꯃꯨꯛꯀ ꯇꯣꯛꯏ ꯅꯣꯡ ꯃꯨꯛꯀ ꯃꯝꯃꯤ ꯑꯗꯨꯒꯤ ꯅꯣꯡ ꯃꯝꯃꯦ
ꯎꯝ ꯑꯈꯣꯏꯗꯤ ꯍꯖꯤꯛ ꯍꯧꯖꯤꯛ ꯅꯣꯡ ꯆꯨꯔ ꯂꯩꯔꯤ
ꯅꯣꯡ ꯆꯨꯋꯦ
ꯎꯝ
ꯑꯌꯥ ꯅꯣꯡ ꯀꯟꯅ ꯆꯨꯕ꯭ꯔꯣ
ꯌꯥꯝꯅꯗꯤ ꯀꯟꯗꯦꯗ ꯃꯔꯨꯗꯣ ꯈꯤꯇꯪ ꯗꯪ ꯇꯥꯔꯒ ꯃꯔꯨ ꯆꯥꯎꯕ ꯖꯠꯇꯣ
ꯑꯣ
ꯑꯍꯨꯝ
ꯑꯈꯣꯏꯗꯤ ꯅꯣꯡ ꯃꯝꯃꯦ ꯗꯨꯕꯨ ꯅꯣꯡ ꯆꯨꯔꯛꯇꯦ
ꯈꯪꯗ꯭ꯔꯦ ꯏꯝꯐꯥꯜꯁꯨ ꯁꯥꯔꯗꯤ ꯂꯩ ꯅꯨꯡꯉꯥꯏꯇꯦ ꯀꯣ
ꯎꯝ ꯑꯈꯣꯏ ꯂꯩꯕ ꯚꯥꯔꯥꯗꯗꯤ ꯐꯦꯟꯁꯨ ꯂꯩꯇꯦ ꯔꯨꯝꯁꯨ ꯄꯤꯛꯑꯦ ꯑꯗꯨꯕꯨ ꯌꯥꯝ ꯏꯪꯉꯦ
ꯑꯣ ꯐꯩꯅꯦ ꯑꯩꯁꯨ ꯔꯦꯟ ꯑꯃꯥ ꯔꯦꯟ ꯑꯃꯥ ꯍꯣꯡꯅꯤꯉꯥꯏ ꯇꯧ ꯂꯩꯔꯤꯅꯦ ꯗꯤꯁ ꯋꯤꯛ ꯑꯦ ꯗꯤꯁ ꯃꯟ ꯂꯣꯏꯔꯗꯤ
ꯎꯝ
ꯅꯣꯏꯗ ꯀꯌꯥ ꯄꯤꯕꯔꯣ
ꯂꯤꯁꯤꯡ ꯑꯅꯤ ꯅꯪꯒꯤꯗꯤ ꯎꯝ ꯅꯪꯒꯤꯗꯤ ꯎꯝ ꯏꯁꯤꯡꯒꯨꯝꯕ ꯃꯩꯒꯨꯝꯕ ꯅꯣꯏꯅ ꯀꯩꯅꯣ ꯇꯧꯕ꯭ꯔꯥ ꯐ꯭ꯔꯤꯂꯥ
ꯅꯠꯇꯦ ꯀꯗꯥꯏꯗꯒꯤ ꯑꯗꯨꯒꯤꯅꯦ ꯑꯩꯅ
ꯅꯪꯅ ꯂꯩꯕ ꯉꯥꯛꯇ
ꯎꯝ
ꯑꯗꯨꯗꯤ ꯄꯩꯁꯥ ꯌꯥꯝ ꯆꯠꯂꯝꯅꯤ
ꯍꯥꯏꯗꯤ ꯏꯇꯣꯝꯗꯨꯒ ꯂꯩꯔꯤꯅꯤ ꯍꯥꯏꯅꯗꯤꯀꯣ ꯌꯥꯗ꯭ꯔꯦꯕ ꯂꯩ ꯄꯦꯁꯥꯗꯨ ꯌꯥꯝ ꯆꯠꯂꯦ
ꯑꯩꯈꯣꯏꯗꯤꯀꯣ ꯑꯩꯈꯣꯏꯖꯤꯗꯤꯀꯣ
ꯎꯝ
ꯌꯨꯝ ꯌꯨꯝꯁꯨ ꯐꯖꯕꯁꯨ ꯅꯠꯇꯦ
ꯎꯝ
ꯊꯤꯕꯗꯤ ꯊꯤꯌꯦ ꯐꯖꯕꯗꯤ ꯅꯠꯇ꯭ꯔꯦ ꯑꯗꯨꯕꯨ ꯑꯏꯁꯤꯡꯒꯨꯝꯕ ꯃꯩꯒꯨꯝꯕꯗꯤ ꯌꯨꯝꯕꯅ ꯂꯣꯏ ꯄꯤ
ꯐꯩꯗ ꯑꯗꯨ ꯑꯣꯏꯔꯁꯨ ꯑꯗꯨꯅ ꯐꯩ
ꯏꯇꯣꯝꯇ ꯂꯩꯔꯗꯤ ꯊꯤꯔꯁꯨ ꯀꯩꯁꯨ ꯀꯥꯏꯗꯦꯅꯦ
ꯀꯥꯏꯗꯦꯗ
ꯂꯥꯁꯇ ꯅꯪ ꯂꯩꯔꯤꯁꯦ ꯑꯩꯈꯣꯏ ꯑꯩꯈꯣꯏ ꯂꯩꯀꯥꯏꯗꯒ ꯂꯩꯔꯝꯃꯗꯤꯀꯣ ꯁꯣꯏꯔꯦꯀꯣ
ꯈꯪꯗꯦ
ꯑꯗꯨꯕꯨ ꯑꯩꯈꯣꯏ ꯂꯩꯀꯥꯏꯗꯤ ꯃꯩꯇꯩꯗꯤ ꯂꯩꯇꯕꯀꯣ ꯑꯩꯈꯣꯏꯗꯤ ꯔꯣꯝꯃꯩ ꯉꯥꯛꯇꯪ ꯂꯩꯕ ꯑꯩꯈꯣꯏꯒꯤꯗꯤ ꯇ꯭ꯔꯥꯏꯕ ꯉꯥꯛꯇ
ꯃꯩꯇꯩ ꯃꯩꯇꯩꯒꯤ ꯃꯐꯝꯗꯅꯦꯕ ꯑꯩꯏꯅꯦ ꯕꯖꯥꯔ ꯃꯅꯥꯛꯇꯅꯦ ꯂꯩꯕ
ꯕꯖꯥꯔ ꯃꯅꯥꯛꯇ ꯀꯩꯅꯣꯔꯣꯝ ꯀꯩꯅꯣꯔꯣꯝ ꯑꯣꯏꯔ ꯗꯨꯗꯤ ꯎ ꯌꯥꯔꯦ ꯍꯥꯏꯅꯤꯡꯗ꯭ꯔꯦ
ꯀꯩꯅꯣ ꯊꯣꯡꯃ ꯂꯩꯕꯗꯣ ꯑꯣꯏꯔꯝꯃꯅꯤ
ꯀꯩꯅꯣ ꯈꯣꯡꯕ
ꯊꯣꯡ ꯊꯣꯡ ꯍꯥꯏꯕꯗꯣ ꯕ꯭ꯔꯤꯖ ꯑꯃ ꯂꯩ ꯕ꯭ꯔꯤꯖ ꯃꯤꯡ ꯑꯃ ꯍꯥꯏꯕꯗꯣ
ꯑ